ꯑ ꯇꯥꯏꯀꯣ ꯑ ꯇꯥꯏꯀꯣ
ꯇꯥꯏꯌꯦ ꯇꯥꯏꯌꯦ
ꯎꯝ ꯆꯛꯆꯥꯔꯕꯣ
ꯆꯥꯛꯁꯦ ꯆꯥꯗ꯭ꯔꯤ ꯀꯟꯅ ꯊꯣꯡꯉꯤ ꯍꯥꯏꯇꯥꯕ
ꯑꯣ ꯑ ꯊꯦꯡꯒꯤꯅꯤꯅꯦ
ꯑꯧ ꯊꯦꯡꯉꯤ ꯍꯤꯟꯖꯥꯡꯁꯦ ꯈꯔ ꯍꯥꯎꯕ ꯉꯁꯤꯁꯦ
ꯑꯦ ꯉꯥꯏꯀꯣ ꯃꯤꯗꯤ
ꯍꯦꯍꯦꯍꯦ ꯅꯣꯡ ꯐꯥꯗꯣꯛ ꯅꯣꯡ ꯐꯥꯗꯣꯛꯁꯨ ꯑꯍꯥꯎꯕ ꯆꯥꯕꯗꯤ ꯌꯥꯏꯗ
ꯍꯣꯏ ꯍꯣꯏ ꯆꯥꯒꯗꯕꯅꯤ
ꯑꯣ ꯁꯤꯁꯇꯗꯤ ꯆꯥꯔꯕꯣ
ꯆꯥꯔꯦ ꯍꯣꯏ ꯆꯥꯔꯦ ꯆꯥꯔꯦ
ꯑꯣ ꯀꯩ ꯃꯊꯦꯜ ꯇꯧꯁꯤꯜꯂꯒꯦ
ꯑꯁ ꯈꯣꯏꯗꯤ ꯁꯧꯒ꯭ꯔꯤꯅꯦꯍꯦ ꯍꯤꯍꯤ ꯀꯥꯡꯁꯣꯏ ꯀꯥꯡꯁꯣꯏ ꯑ ꯑꯂꯨ ꯐ꯭ꯔꯥꯏꯒꯨꯝꯕ ꯐ꯭ꯔꯥꯏꯠ ꯆꯠꯅꯤꯒꯨꯝꯕ ꯑꯦꯛꯁꯇ꯭ꯔꯥ ꯁ꯭ꯇ꯭ꯔꯥ ꯍꯦꯍꯦ
ꯌꯣ ꯑꯁ ꯑꯗꯨꯒ ꯇꯥꯁꯂꯦ ꯑꯗꯨꯝ
ꯎꯝ
ꯍꯥꯎꯕꯅꯤꯗ ꯁꯧꯒ꯭ꯔꯤꯁꯨ ꯊꯣꯏꯅ ꯍꯥꯎꯇꯕ ꯇꯧꯗꯕꯅꯤꯗ
ꯑꯍꯦ ꯍꯣꯏ ꯍꯥꯎꯋꯦ ꯍꯥꯎꯋꯦ
ꯑꯗꯨꯅꯦꯕ ꯁꯤꯁꯇꯔꯕꯨ ꯀꯩꯗꯧꯔꯝꯕꯣꯏꯅꯣ ꯍꯧꯖꯤꯛꯄꯣ
ꯍꯥ
ꯑ ꯁꯤꯁꯇꯔꯖꯦ ꯍꯧꯖꯤꯛ ꯀꯔꯤ ꯇꯧꯔꯝꯃꯤꯔꯥ
ꯑꯣ ꯑꯗꯨꯝ ꯆꯩꯒ ꯔꯤꯜꯁ ꯌꯦꯡꯔꯒ ꯐꯝꯃ ꯅꯣꯛꯑꯒ ꯂꯩ
ꯑꯣ ꯔꯤꯜꯁ ꯌꯦꯡꯉꯝꯕ
ꯍꯣꯏ
ꯑꯣ ꯔꯤꯜꯁꯦ ꯀꯔꯝꯕꯅ ꯌꯦꯡꯉꯤꯅꯣ ꯃꯤ ꯏꯁꯄꯦꯁꯤꯐꯤꯛ ꯑꯣꯏꯕ꯭ꯔꯣ ꯅꯠꯇ꯭ꯔꯒ ꯑꯗꯨꯝ
ꯅꯠꯇꯦꯗ ꯑꯗꯨꯝ ꯑꯝ ꯔꯦꯟꯗꯝꯁ ꯀꯣꯜ ꯇꯧꯔꯒ
ꯑꯣ ꯑꯗꯨꯗꯤ ꯁꯤꯁꯇꯔꯁꯨ ꯏꯟꯁꯇꯥꯒ꯭ꯔꯥꯝ ꯌꯨꯖꯥꯔ ꯑꯃꯅꯤ ꯉꯥꯡ ꯌꯦꯡꯒꯦ ꯐꯖꯅ
ꯍꯣꯏ
ꯑꯗꯨꯗꯤ ꯁꯤꯁꯇꯔ ꯀꯩ ꯋꯥꯔꯤ ꯅꯨꯡꯉꯥꯏꯕ ꯁꯥꯁꯤ ꯍꯥꯏꯕꯅꯣ
ꯈꯪꯗꯦꯍꯦ ꯅꯪꯅ ꯅꯪ ꯍꯥꯏꯌꯣ ꯅꯪ ꯍꯥꯏꯔꯣ ꯍꯍ
ꯑꯩꯅ ꯍꯥꯏꯌꯣ
ꯑꯥ ꯅꯪꯒꯤ ꯇꯣꯄꯤꯛ ꯇ ꯑꯗꯨ ꯑꯗꯨꯝ ꯆꯠꯂꯁꯤ
ꯏ ꯑꯁ ꯑꯩꯅ ꯑꯣꯖꯥ ꯑꯣꯏꯔꯣꯕꯀꯣ ꯐꯔꯦ ꯐꯔꯦ ꯑꯩ ꯂꯦꯁꯟ ꯅꯝꯕꯔ ꯋꯥꯟ ꯍꯥꯏꯖꯔꯛꯑꯒꯦ ꯑꯗꯨꯗꯤ
ꯎ ꯍꯥꯏꯕꯤꯌꯨ ꯍꯥꯏꯕꯤꯌꯨ
ꯁꯤꯇꯔ ꯀꯩꯅꯣꯒꯨꯝꯕ ꯌꯦꯡꯕ꯭ꯔꯣ ꯑꯥ ꯑꯁ ꯑꯩꯈꯣꯏꯒꯤ ꯁꯦꯔꯤꯌꯦꯜ ꯍꯥꯏꯒꯗ꯭ꯔꯥ ꯁꯦꯔꯤꯁ ꯍꯥꯏꯒꯗ꯭ꯔꯥ ꯑꯗꯨꯒꯨꯝꯕ ꯌꯦꯡꯕ꯭ꯔꯣ
ꯁꯦꯔꯦꯜꯁꯤꯡꯔꯣ ꯄꯥꯝꯗꯦꯗ ꯍꯥꯏꯗꯤ ꯔꯤꯜꯁꯦ ꯑꯗꯨꯝ ꯀꯔꯤꯔ ꯑꯥ ꯀ꯭ꯔꯣꯟꯗ ꯕꯤꯖꯥ ꯑꯔꯤꯕ ꯕꯦꯝꯄꯥꯌꯔ ꯗꯥꯏꯔꯤꯁꯀꯨꯝꯕꯗꯣ
ꯑꯣ ꯆꯠꯂꯗꯤ ꯌꯥꯝ ꯂꯤꯔꯤ ꯑꯣ ꯍꯧꯖꯤꯛꯀꯥꯟꯒꯤꯁꯦ ꯌꯦꯡꯗ꯭ꯔꯦꯕꯀꯣ
ꯌꯥꯡꯗ꯭ꯔꯦ ꯍꯣꯏ ꯌꯥꯡꯗ꯭ꯔꯦꯅꯦ ꯌꯦꯡꯗ꯭ꯔꯦ
ꯑꯣ ꯑꯣ ꯑꯩꯁꯨ ꯌꯦꯡꯗꯦꯗ ꯁꯤꯁꯇ ꯁꯝꯇꯥꯏꯝꯁꯀꯨꯝꯕ ꯅꯨꯡꯉꯥꯏꯕ ꯂꯩꯔꯀꯥꯟꯗꯀꯣ
ꯎꯝ ꯑꯣ ꯐ꯭ꯔꯦꯟꯁꯀꯨꯝꯕꯁꯤꯡꯗꯤ ꯂꯩꯅ
ꯍꯥꯥ
ꯐ꯭ꯔꯦꯟ ꯐ꯭ꯔꯦꯟꯁꯀꯨꯝꯕ ꯑ ꯌꯪ ꯁꯦꯜꯗꯟꯒꯨꯝꯕ ꯁꯤꯡꯁꯨ ꯂꯩꯌꯦꯅ
ꯑꯗꯨ ꯑꯁ ꯑꯗꯨꯗꯤ ꯑꯩ ꯁꯤꯁꯇ꯭ꯔ ꯀꯔꯤꯝ ꯈꯪꯖꯗ꯭ꯔꯦ ꯀꯔꯝꯕ ꯀꯔꯝꯕꯒꯤ ꯀꯩ ꯂꯝꯒꯤ ꯑꯣꯏꯗꯣꯏꯅꯣ
ꯑꯣ ꯍꯣꯂꯤꯎꯠ ꯀꯅꯦ ꯍꯣꯂꯤꯎꯠ
ꯑꯁ ꯁꯤꯁꯠꯔꯗꯤ ꯁꯤ ꯃ ꯌꯥꯝ ꯌꯦꯡꯕ ꯃꯥꯜꯂꯤꯗ ꯍꯣꯂꯤꯕꯎꯠꯀꯤ
ꯍꯣꯂꯤꯎꯠꯀꯤ ꯐꯖꯩꯌꯦ ꯏꯟꯗꯤꯌꯥꯟ ꯁꯤꯔꯦꯜꯁꯁꯦ ꯌꯦꯡꯗꯦ ꯑꯩꯁꯨ ꯏ ꯑꯃꯇꯥꯁꯨ ꯈꯪꯗꯦ ꯎꯝ ꯈꯪꯗꯦ
ꯑꯁ ꯅꯨꯡꯉꯥꯏ ꯀꯩꯅꯣꯒꯨꯝꯕ ꯌꯦꯡꯕꯗꯤ ꯅꯨꯡꯉꯥꯏ ꯇ꯭ꯔꯨ ꯕꯦꯁꯀꯨꯝꯕ ꯑꯗꯨꯝꯕ ꯇ꯭ꯔꯨ ꯏꯟꯁꯤꯗꯦꯟꯒꯨꯝꯕ ꯑꯣꯏꯗꯤꯀꯣ ꯅꯨꯡꯉꯥꯏ ꯑꯗꯨꯝ ꯑꯗꯨꯒ ꯑꯇꯩ ꯐꯤꯂꯝꯒꯨꯝꯕ ꯀꯩꯅꯣꯁꯤꯗꯤ ꯑꯩꯁꯨ ꯌꯦꯡꯗꯦ ꯇꯟꯗꯅ ꯍꯥꯏꯗꯤ ꯅꯨꯡꯉꯥꯏꯕ ꯌꯥꯎꯗꯦꯕꯀꯣ
ꯎꯝ
ꯑꯗꯨꯝꯕ ꯌꯦꯡꯗꯦ ꯑꯗꯨꯅ ꯍꯣꯏꯅꯦ ꯁꯤꯁꯇꯔ ꯌꯦꯡꯗ꯭ꯔꯤꯗꯣ ꯌꯥꯝ ꯐꯩꯌꯦ ꯑꯃꯔꯣꯝꯗ ꯁꯤꯁꯇꯔꯗꯤ ꯑꯦꯛꯖꯥꯝ ꯊꯥꯗꯣꯏꯅꯤꯅꯀꯣ
ꯃꯇꯝ ꯃꯥꯡꯍꯟꯗ꯭ꯔꯤꯁꯨ ꯌꯥꯝ ꯐꯩꯌꯦ ꯑꯗꯣ ꯁꯤꯁꯇꯔꯅ ꯑꯇꯣꯞꯄꯗ ꯃꯥꯡꯍꯜꯂꯝꯕꯗꯤ ꯑꯩ ꯈꯪꯗ꯭ꯔꯦ
ꯎꯝ ꯈꯪꯗꯦ ꯈꯔ ꯈꯔꯗꯤ ꯃꯥꯡꯕꯒꯨꯝ ꯇꯧꯋꯦ
ꯑꯣ ꯁꯤꯁꯇꯔ ꯑꯗꯨꯝ ꯍꯣꯏ ꯁꯨꯝ ꯇꯞ ꯇꯞꯅ ꯁꯨꯝ ꯇꯝꯃꯣ ꯗꯥꯏꯔꯦꯛ ꯍꯦꯛ ꯀꯩꯅꯣ ꯇꯧꯕꯗꯨꯁꯨ ꯋꯥꯕꯅꯦꯕꯀꯣ
ꯎꯝ
ꯑꯗꯨꯅ ꯇꯞꯅ ꯇꯞꯅ ꯁꯨꯝ ꯃꯇꯝꯗꯣ ꯂꯤꯛꯁꯜꯂꯣ ꯁꯤꯁꯇꯔ ꯍꯣꯏꯒꯤ ꯑꯦꯛꯖꯥꯝꯗꯣ ꯂꯣꯏꯗ꯭ꯔꯤꯐꯥꯎ ꯍꯥꯏꯇꯥꯔꯦ ꯑꯦꯛꯖꯥꯝ ꯂꯥꯟꯊꯣꯛꯇ꯭ꯔꯤꯐꯥꯎ ꯍꯥꯏ ꯇꯥꯃꯤꯅꯦꯀꯣ ꯑꯗꯨꯝ ꯇꯞꯅ ꯇꯞꯅ ꯂꯤꯛꯁꯜꯂꯣ ꯍꯣꯏ ꯋꯥꯕꯨꯗꯤ ꯋꯥ ꯍꯥ
ꯑ ꯍꯥꯏꯌꯣ ꯍꯥꯏꯌꯨ
ꯑꯩꯁꯨ ꯑꯗꯨꯝ ꯂꯤꯛꯁꯟꯕ ꯇꯝꯃꯦ ꯃꯣꯔꯅꯤꯡꯗꯗꯤ ꯈꯔ ꯂꯤꯛꯑꯦ ꯑꯗꯨꯒ ꯏꯚꯤꯅꯤꯡꯗꯅ ꯑꯃꯨꯛ ꯈꯔ ꯀꯣꯝꯊꯣꯛꯑꯦ ꯈꯔ ꯋꯥꯔꯨꯕꯅ ꯍꯥꯏꯒꯗ꯭ꯔꯥ ꯊꯕꯛ ꯇꯧꯔꯨꯕꯒꯤꯀꯣ ꯑꯗꯨꯃꯥꯏꯅꯗꯤ ꯇꯧꯋꯦ ꯑꯗꯨꯒ ꯃꯤꯅꯤꯡꯗꯗꯤ ꯑꯃꯨꯛ ꯑꯗꯨꯝ ꯃꯩ ꯃꯇꯝ ꯁꯪꯕ ꯀꯥꯟꯗꯗꯤ ꯑꯗꯨꯝ ꯂꯤꯛꯁꯜꯂꯦ ꯍꯥꯏꯇꯥꯔꯦ ꯑꯗꯨꯝ ꯀꯥꯟꯅꯕ ꯄ꯭ꯔꯗꯛꯇꯤꯕ ꯑꯣꯏꯕ ꯑꯃ ꯇꯧꯍꯧꯒꯦꯗꯤ ꯑꯗꯨꯝ ꯈꯜꯂꯦ ꯋꯥꯈꯜꯁꯤꯗ ꯀꯣ ꯑꯗꯨꯕꯨ ꯁꯝꯇꯥꯏꯝꯁ ꯋꯥꯕꯒꯤ ꯉꯝꯃꯛꯇꯕ ꯍꯥꯏ ꯇꯔꯦꯅꯦ ꯑꯩꯈꯣꯏꯒꯤ ꯏꯅꯔꯖꯤ ꯌꯥꯎꯔꯛꯇꯕꯒꯤ ꯉꯝꯗꯕꯗꯤ ꯑꯗꯨꯝ ꯌꯥꯎꯋꯦ
ꯑꯥ
ꯑꯗꯣ ꯑꯦꯁ ꯃꯁ ꯑꯦꯁ ꯄꯣꯖꯤꯕꯜ ꯍꯥꯏ ꯇꯥꯔꯦꯅꯦ ꯄ꯭ꯔꯗꯛꯇꯤ ꯑꯣꯏꯅꯕꯗꯤ ꯍꯣꯠꯅꯩ ꯑꯗꯨꯅ ꯁꯤꯁꯇꯔ ꯍꯣꯏꯁꯨ ꯑꯗꯨꯝ ꯁꯨ ꯑꯦꯁꯄꯤꯔꯦꯟ ꯍꯥꯏꯕ ꯑꯗꯨ ꯑꯣꯏꯕꯅꯤꯅꯀꯣ
ꯍꯣꯏ
ꯑꯗꯨꯝꯕꯁꯨ ꯑꯗꯨꯝ ꯊꯩꯖꯜꯂꯣ ꯍꯥꯏꯕꯗꯤ ꯑꯌꯥꯝꯕꯅ ꯑꯦꯛꯖꯥꯝꯁꯦ ꯇꯥꯏꯝꯗ ꯂꯣꯏ ꯊꯥꯅꯗꯣꯏꯅꯤꯗꯅꯀꯣ ꯍꯥꯏꯗꯤ ꯁꯦꯀꯦꯟꯗ ꯁꯦꯀꯦꯟꯗ ꯀꯣꯏꯁꯟ ꯈꯨꯝꯃꯛꯀꯗꯣꯏꯅꯤꯅ ꯁꯤꯁꯇꯔ ꯍꯣꯏꯁꯨ ꯇꯞꯅ ꯇꯞꯅ ꯍꯩꯖꯟꯕꯗꯤ ꯐꯕ꯭ꯔꯥꯅ ꯈꯜꯂꯤ
ꯆꯨꯝꯃꯤ ꯍꯣꯠꯅ ꯑꯁ ꯀ꯭ꯔꯤ ꯍꯥꯏꯒꯗ꯭ꯔꯥ ꯍꯨꯠꯅꯔꯁꯦ ꯍꯥꯏꯒꯗ꯭ꯔꯥ ꯍꯣꯠꯅꯔꯒꯦ
ꯑꯣ ꯍꯣꯠꯅꯔꯒꯦ ꯑꯩ ꯍꯣꯏ ꯉꯝꯅꯕ ꯍꯣꯠꯅꯔꯒꯦ ꯍꯥꯏꯇꯕꯅꯤꯅꯦ ꯇꯧꯗꯕ ꯑꯣꯏꯔꯒꯅ ꯇꯧꯅꯕ ꯍꯣꯠꯅꯔꯒꯦ
ꯎꯝ
ꯑꯗꯨꯃꯥꯏꯅ ꯍꯥꯏꯒꯗꯧꯕꯀꯣ ꯑꯗꯨꯅ ꯑꯩꯈꯣꯏꯒꯤ ꯀꯩ ꯍꯥꯏ ꯇꯥꯔꯦꯅꯦ ꯏꯪꯂꯤꯁꯇ ꯍꯥꯏꯔꯒꯅ ꯋꯤꯜ ꯀ ꯍꯥꯏꯕꯗꯣ
ꯍꯣꯏ ꯍꯣꯏ
ꯑꯗꯨꯝꯕ ꯍꯥꯏꯇꯥꯔꯦꯅꯦ ꯑꯗꯨꯒ
ꯑꯗꯨ ꯕ꯭ꯔꯗꯔ ꯈꯣꯏꯗꯤ ꯐꯨꯠꯕꯣꯜꯒꯨꯝꯕꯁꯨ ꯌꯦꯡꯗꯦ
ꯑꯁ ꯀꯩ ꯋꯥꯅꯣ ꯁꯤꯗ ꯌꯦꯡꯉꯤꯍꯦ ꯐꯨꯠꯕꯣꯜ ꯌꯥꯝ ꯌꯦꯡꯉꯤ ꯑꯩꯈꯣꯏ
ꯑꯤ ꯑꯗꯨꯕꯨꯗꯤ ꯌꯦꯡꯒꯗꯕꯅꯦꯕ
ꯑ ꯃꯇꯝ ꯌꯦꯡꯕ ꯍꯥꯏꯁꯤ ꯁꯤꯁꯇꯔ ꯀꯩꯅꯣꯒꯤ ꯉꯥꯛꯇꯁꯨ ꯅꯠꯇꯦꯕꯀꯣ ꯑꯥ ꯐꯨꯠꯕꯣꯟꯒꯤ ꯉꯥꯛꯇꯁꯨ ꯅꯠꯇꯦ ꯋꯥꯜ ꯀꯥꯞ ꯉꯥꯛꯇꯒꯤꯁꯨ ꯅꯠꯇꯦ ꯍꯥꯏꯗꯤ ꯀꯔꯦꯟ ꯑꯦꯐꯤꯌꯔꯁ ꯍꯥꯏꯕ ꯑꯃꯁꯨ ꯂꯩꯗꯅ
ꯍꯣꯏ
ꯑꯗꯨꯅ ꯍꯥꯏꯗꯤ ꯀꯩꯀꯩ ꯇꯧꯔꯤ ꯈꯣꯠꯂꯤ ꯍꯟꯗꯛꯀꯤ ꯋꯥꯔꯜ ꯀꯞꯁꯤꯗ ꯀꯅꯥ ꯀꯅꯥ ꯄ꯭ꯂꯦꯌꯔ ꯁꯥꯟꯅꯩ ꯀꯩ ꯀꯩ ꯂꯝ ꯀꯩꯅꯣ ꯐꯥꯏꯅꯦꯜ ꯆꯪꯈꯤ ꯈꯣꯠꯈꯤ ꯋꯤꯟꯅꯔꯁꯅ ꯀꯅꯥꯅꯣ ꯍꯥꯏꯕ ꯑꯗꯨꯝꯕꯁꯨ ꯂꯩꯗꯅ
ꯍꯣꯏ
ꯑꯗꯨꯝꯕꯁꯨ ꯁꯨꯝ ꯈꯪꯖꯤꯜꯍꯧꯕ ꯌꯥꯏꯗꯅ
ꯎꯝ ꯎꯝ
ꯑꯗꯨꯒꯤ ꯋꯥ ꯑꯗꯨꯒꯨꯝꯕꯁꯨ ꯈꯜꯂꯒ ꯁꯨꯝ ꯌꯦꯡꯕꯒꯤ ꯋꯥꯅꯤꯗ ꯕꯠ ꯑꯩꯁꯨ ꯌꯥꯝ ꯀꯟꯅ ꯗꯤꯞ ꯇꯥꯎ ꯏꯟꯇꯔꯦꯁ ꯂꯩꯕ ꯗꯥꯏ ꯍꯥꯠ ꯐꯦꯟꯒꯗꯤ ꯑꯣꯏꯗꯦꯕꯀꯣ
ꯑꯣ ꯗꯥꯢ ꯍꯥꯠ ꯐꯦꯟꯒ ꯈꯟꯕꯗ
ꯗꯥꯏ ꯍꯥꯠ ꯀ ꯑꯣꯏꯅꯤꯡꯗꯦꯗ ꯍꯥꯏꯗꯤ ꯗꯥꯏ ꯍꯥꯔꯠ ꯑꯣꯏꯕꯒꯤꯁꯤꯗ ꯀꯥꯟꯅꯕꯁꯨ ꯂꯩꯇꯦꯗꯅ
ꯍꯣꯢ
ꯥꯂꯞ ꯐꯨꯠꯕꯣꯜ ꯍꯥꯏꯇꯥꯔꯦꯅꯦ ꯑꯗꯨꯒꯤ ꯑꯗꯨꯃꯥꯏꯅ ꯍꯥꯏꯇꯥꯔꯦ
ꯉꯁꯤꯒꯤꯗꯤ ꯌꯦꯡꯒꯦꯔꯣ
ꯉꯁꯤ ꯌꯦꯡꯉꯔꯣꯏ ꯍꯌꯦꯡ ꯌꯦꯡꯒꯅꯤ ꯍꯌꯦꯡ ꯇꯨꯌꯦꯜꯞ ꯊꯥꯔꯇꯤ ꯅꯨꯡꯗꯥꯡꯒꯤꯗꯣ ꯑꯥ ꯑꯗꯨ ꯑ ꯍꯥꯌꯦꯡ ꯌꯦꯡꯒꯅꯤ ꯇꯨꯋꯜꯞ ꯊꯥꯔꯇꯤ ꯑꯦꯝ ꯍꯌꯦꯡ ꯐꯤꯞꯇꯤꯟꯒꯤ ꯇꯨꯋꯜꯞ ꯊꯥꯔꯇꯤ ꯑꯦꯝ ꯌꯦꯡꯒꯅꯤ ꯃꯗꯨꯅ ꯈꯪꯉꯅꯤ ꯀꯅꯥ ꯀꯅꯥ ꯐꯥꯏꯅꯦꯟꯁ ꯁꯥꯟꯅꯒꯅꯤ ꯀꯅꯥ ꯀꯅꯥ ꯐꯥꯏꯅꯦꯟꯁ ꯁꯥꯟꯅꯔꯣꯏ ꯍꯥꯏꯕꯗꯣ
ꯎꯝ
ꯑꯗꯨꯃꯥꯏꯅ ꯂꯩꯔꯅꯤ ꯑꯗꯨ ꯃꯉꯥꯏꯔꯦ ꯁꯤꯁꯇꯔ ꯕꯣꯜꯁꯨ ꯂꯣꯏꯗꯣꯏꯣꯔꯦ ꯗꯦ ꯇ꯭ꯋꯦꯟꯇꯤꯗ ꯂꯣꯏꯔꯅꯤ ꯐꯥꯏꯅꯦꯜꯁꯦ ꯀꯣ ꯀꯨꯏꯗ꯭ꯔꯦ ꯂꯤ ꯀꯩꯅꯣꯝꯇ ꯉꯥꯏꯔꯦ ꯐꯣꯔ ꯃꯦꯠꯁꯦꯁ ꯀꯨꯝꯕꯇ ꯉꯥꯏꯔꯝꯃꯒꯅꯤꯅ ꯈꯜꯂꯦ
ꯄꯁ
ꯅꯨꯡꯉꯥꯏ ꯉꯥꯏꯌꯦ ꯑꯗꯣ ꯁꯤꯁꯇꯔ ꯍꯣꯏꯗꯤ ꯀꯩꯅꯣ ꯏꯕꯦꯝ ꯍꯜꯂ ꯆꯠꯂꯦ ꯍꯥꯏꯕ꯭ꯔꯣ ꯁꯤꯁꯇꯔꯁꯦ
ꯑꯗꯦꯝ ꯃꯣꯂꯦ ꯆꯠꯂꯦ
ꯑꯣ ꯏꯕꯦꯝꯃꯜꯗ ꯆꯠꯄꯅꯤꯅ ꯁꯤꯁꯇꯔ ꯍꯣꯏꯗꯤ ꯀꯩꯅꯣꯒꯗꯤ ꯑꯗꯨꯝ ꯇꯦꯁ ꯇꯤ ꯑꯗꯨꯝ ꯇꯣꯏꯅ ꯇꯧꯔꯝꯗꯧ ꯃꯥꯜꯂꯤ ꯍꯥꯟꯗꯥꯛꯇꯤ ꯊꯥꯗ꯭ꯔꯣ
ꯀꯔꯤ ꯇꯦꯖ ꯀꯣ ꯑꯁ ꯑꯩꯈꯣꯏ ꯏꯕꯦꯝꯍꯥꯜꯒꯤꯗꯣ ꯑꯩ ꯁꯨꯡꯊꯥ ꯊꯥꯗꯦ
ꯑꯦ ꯃꯣꯛꯇꯦꯁ ꯇꯦꯛꯁꯕꯨꯛꯁꯨ ꯌꯥꯏ ꯑꯗꯨ ꯀꯩꯅꯣꯒꯤꯁꯨ ꯑꯗꯨꯝ ꯊꯥꯎ ꯀꯩꯅꯣ ꯁꯤꯁꯇꯥꯔ ꯈꯣꯢꯒꯤ ꯀꯣꯆꯤꯡꯗꯁꯨ ꯄꯤꯕꯗꯨꯁꯨ ꯑꯗꯨꯅꯗꯤ ꯐꯔꯝꯒꯅꯤ ꯄꯩꯁꯥꯁꯨ ꯇꯤꯡꯉꯝꯃꯣꯏ
ꯎꯝ
ꯎꯝ ꯑꯗꯨꯅ ꯑꯗꯨꯝꯕꯁꯨ ꯊꯥꯖꯥꯜꯂꯣ ꯑꯦꯛꯖꯥꯝ ꯈꯟꯒꯤꯗꯤ ꯑꯗꯨꯝꯕꯁꯨ ꯌꯥꯝ ꯗꯔꯀꯥꯔ ꯑꯣꯏꯗꯤ ꯍꯥꯏꯅꯕꯅꯤꯀꯣ ꯆꯔ ꯍꯣꯏꯗꯤ ꯑꯗꯨꯝ ꯑꯣꯖꯥꯈꯩꯅꯁꯨ ꯑꯗꯨꯝ ꯍꯥꯏꯗꯤ ꯍꯥꯏꯔꯝꯒꯅꯤ ꯈꯜꯂꯤ
ꯍꯣꯏ ꯎꯝ ꯊꯥꯎꯗꯤ ꯌꯥꯝ ꯍꯩꯈ꯭ꯔꯕꯅꯤ ꯑꯩꯅ ꯆꯠꯇꯕ
ꯑꯗꯨ ꯊꯥꯖꯜꯂꯣ ꯁꯤꯁꯇꯔ ꯍꯥꯏꯗꯤ ꯑꯦꯛꯖꯥꯝ ꯌꯨꯝꯕꯁꯦ ꯑꯗꯨꯒꯨꯝꯝꯕꯁꯨ ꯌꯥꯝꯅ ꯀꯥꯟꯅꯩꯅ ꯍꯥꯏꯕꯕꯀꯣ ꯃꯇꯨꯡꯗ ꯏꯁꯀꯤꯞ ꯇꯧꯒꯅꯨ ꯑꯩꯕꯨ ꯍꯥꯏꯖꯧ ꯍꯥꯏꯔꯗꯤꯀꯣ ꯑꯗꯨ ꯑꯗꯨꯒꯤꯁꯨ ꯇꯣꯉꯥꯟꯅ ꯀꯥꯟꯅꯕ ꯌꯥꯝꯅ ꯂꯩꯕꯅꯤ ꯍꯥꯏꯇꯥꯔꯦꯅꯦ ꯑꯦꯛꯁꯇ꯭ꯔꯥ ꯄꯣꯏꯟ ꯍꯥꯏꯇꯥꯔꯦꯀꯣ ꯍꯥꯏꯗꯤ ꯑꯦꯛꯖꯥꯝ ꯊꯥꯒꯦ ꯍꯥꯏꯔꯒꯗꯤ
ꯍꯣꯏ ꯃꯨ ꯇꯧꯗ ꯏ ꯀꯗꯥꯕꯅꯤ
ꯃꯥꯅꯦ ꯍꯥꯏꯗꯤ ꯃꯣꯛꯇꯦ ꯁꯤꯗ ꯈꯪꯗꯣꯏꯅꯦꯕ ꯑꯩꯈꯣꯏ ꯑꯦꯛꯖꯥꯝꯒꯤ ꯆꯞ ꯃꯥꯟꯅꯕ ꯐꯣꯔꯃꯦꯠꯇ ꯊꯥꯔꯛꯀꯗꯣꯏꯅꯤ ꯆꯞ ꯃꯥꯟꯅꯕ ꯀꯩꯅꯣ ꯂꯣꯏ ꯁꯥꯔꯛꯀꯗꯣꯏꯅꯤ ꯅꯣꯏ ꯁꯤꯁꯇꯟ ꯑꯗꯨꯗ ꯇꯥꯏꯝ ꯃꯦꯅꯦꯖ ꯇꯧꯕ ꯈꯣꯠꯄ ꯍꯩꯕꯗꯣ ꯑꯗꯨꯗꯒꯤ ꯇꯝꯂꯀꯗꯣꯏꯅꯦꯕꯀꯣ ꯑꯗꯨ ꯁꯤꯁꯇꯔꯅ ꯄ꯭ꯔꯦꯛꯇꯤꯁ ꯇꯧꯔꯤꯕꯗꯣ ꯑꯗꯨꯗꯣꯈꯣꯏꯅ ꯌꯦꯡꯕꯤꯌꯣ ꯍꯥꯏꯕ
ꯍꯣꯏ
ꯄꯤꯛꯆꯟꯁꯨ ꯈꯔ ꯍꯥꯏꯌꯨ ꯀꯩꯅꯣꯅꯦ ꯁꯨꯝ ꯍꯥꯏ ꯂꯩꯔꯦ ꯋꯥꯔꯦꯁꯨ ꯁꯤꯁꯒꯤꯁꯨ ꯋꯥꯏꯌꯦ
ꯋꯥꯕ ꯌꯥꯗꯣꯏꯅꯦ ꯉꯥꯡꯒꯗꯕꯅꯤꯅꯦ
ꯑꯩꯅ ꯁꯨꯡ ꯉꯥꯡꯂꯕꯁꯨ ꯅꯨꯡꯉꯥꯏꯇꯦꯅꯦ ꯏꯁꯇꯔꯒꯤꯁꯨ ꯈꯔ ꯑꯣꯄꯤꯅꯤꯌꯟ ꯈꯔ ꯁꯤꯦꯌꯔ ꯇꯧꯕꯤꯌꯣꯅꯦ
ꯑꯁ ꯑꯣꯄꯤꯅꯤꯌꯟꯁꯦ ꯀꯔꯤꯒꯨꯝꯕ ꯑꯣꯄꯤꯅꯤꯌꯟ ꯄꯥꯝꯕ꯭ꯔꯣ ꯕꯨꯛꯁꯤꯡ ꯄꯥꯕ꯭ꯔꯣ ꯑꯗꯨꯗꯤ
ꯍ ꯑꯦꯛꯁꯇ꯭ꯔꯥ ꯕꯨꯛꯁꯦ ꯑꯗꯨꯝ ꯌꯦꯡꯉꯤ ꯍꯥꯏꯗꯤ ꯀꯩꯅꯣꯒꯨꯝꯕ ꯃꯃꯤꯡ ꯂꯩꯕ ꯀꯩꯅꯣꯅ ꯏꯕ ꯍꯥꯏꯇꯥꯥꯔꯦ ꯑꯩꯈꯣꯏ ꯖꯋꯥꯍꯔꯂꯥꯜ ꯅꯦꯍꯔꯨꯅꯒ ꯏꯔꯝꯕ ꯑꯦ ꯄꯤ ꯖꯦ ꯑꯕꯗꯨꯜ ꯀꯂꯥꯝꯅ ꯏꯔꯝꯕ ꯂꯩꯗꯅꯀꯣ
ꯑꯥ
ꯁꯨꯝꯕꯁꯨ ꯑꯗꯨꯝ ꯄꯥꯕ ꯌꯥꯏ ꯑꯗꯨꯒ ꯁꯤꯁꯇꯔꯅ ꯃꯇꯝ ꯂꯩꯔꯒꯗꯤ ꯁꯨꯝꯕꯁꯨ ꯑꯗꯨꯝ ꯄꯥꯕꯤꯌꯨ ꯑꯗꯨꯒ ꯁꯤꯇꯔꯅ ꯖꯤꯑꯣꯒ꯭ꯔꯥꯐꯤ ꯇꯧꯒꯦ ꯍꯥꯏꯇꯥꯔꯒꯅ ꯀ ꯐꯖꯅ ꯈꯪꯕꯤꯌꯨ ꯍꯥꯏꯇꯥꯔꯅꯦ ꯏꯟꯗꯤꯌꯥꯒꯤ ꯃꯦꯠ ꯐꯖꯅ ꯈꯪꯕꯤꯌꯦꯀꯣ ꯐꯤꯖꯤꯀꯦꯜ ꯀꯩꯅꯣꯗꯣ ꯖꯤꯑꯣꯒ꯭ꯔꯥꯐꯤꯗꯣ ꯑꯗꯣ ꯐꯖꯅ ꯈꯪꯕꯤꯌꯣ ꯑꯦꯛꯖꯥꯝ ꯊꯥꯗꯣꯏꯅꯤꯅ ꯖꯤꯑꯣꯒ꯭ꯔꯥꯐꯤꯒꯤ ꯃꯇꯥꯡꯗ ꯍꯥꯏꯔꯒꯗꯤꯀꯣ ꯑꯗꯨꯝꯕꯁꯨ ꯌꯥꯝ ꯃꯊꯧ ꯇꯥꯕꯅꯦꯅ ꯈꯜꯂꯤ ꯍꯥꯏꯗꯤ ꯀꯩꯅꯣꯗꯒꯤꯅ ꯀꯔꯤ ꯑꯩꯥꯏ ꯃꯊꯛꯇ ꯂꯩꯕꯗꯨ ꯃꯥꯜꯂꯤ ꯌꯥꯅꯤꯗꯅꯀꯣ
ꯑꯥ
ꯍꯤꯃꯥꯂꯌꯥꯗꯩꯅ ꯑꯥ ꯂꯣꯏꯕ ꯑꯩꯈꯣꯏꯒꯤ ꯀꯔꯤ ꯏꯟꯗꯤꯔꯥ ꯄꯣꯏꯟ ꯍꯥꯏꯕ꯭ꯔꯥ ꯀꯩꯅꯣꯝꯃ ꯂꯩꯕꯅꯦ
ꯍꯣꯏ ꯍꯣꯏ
ꯑꯗꯨꯕꯨ ꯀꯗꯣ ꯁꯤꯁꯇꯔꯅ ꯍꯥꯏꯐꯦꯠꯇꯪ ꯑꯗꯨ ꯍꯌꯦꯡ ꯑꯦꯛꯖꯥꯝꯗ ꯍꯪꯕ ꯈꯣꯠꯂꯛꯄ ꯂꯝꯒꯤ ꯃꯇꯥꯡꯗ ꯍꯪꯕ ꯃꯇꯝꯗ ꯈꯪꯅꯕꯀꯣ ꯑꯗꯨ ꯃꯁꯤꯁꯨ ꯑꯗꯨꯝ ꯌꯦꯡꯁꯤꯟꯕꯤꯌꯣ ꯌꯥꯝ ꯀꯥꯟꯅꯕꯅꯦ ꯂꯦꯞ ꯐꯪꯕꯁꯤꯀꯣ ꯎ
ꯑꯗꯣ ꯑꯁ ꯖꯒꯥ ꯐꯤꯗꯁꯨ ꯍꯩꯇꯕꯅꯤꯍꯦ ꯑꯩꯁꯦ
ꯎꯝ ꯖꯤꯑꯣꯒ꯭ꯔꯥꯐꯤꯁꯦ ꯁꯤꯁꯇ ꯀꯩꯁꯨ ꯌꯥꯝꯅ ꯀꯩꯅꯣ ꯆꯪꯗꯕꯅꯦ ꯃꯥꯁꯦ ꯑꯗꯨꯝ ꯍꯥꯏꯇꯥꯔꯦꯅꯦ ꯀꯣꯔꯣꯖꯤꯣꯒ꯭ꯔꯥꯐꯤꯒꯤ ꯑꯣꯏꯅꯗꯤ ꯃꯣꯏꯒꯤꯗꯤ ꯃꯥꯒꯤ ꯄ꯭ꯔꯣꯁꯦꯁ ꯅꯨꯡꯁꯦꯁ ꯂꯩꯔꯤꯕ ꯃꯌꯥꯝꯁꯦ ꯌꯥꯝ ꯀꯩꯅꯣ ꯑꯣꯏꯅ ꯌꯥꯝ ꯀꯟꯅ ꯀꯩꯅꯣ ꯑꯣꯏꯕ ꯑꯣꯏꯗꯕꯅꯦꯕꯀꯣ ꯌꯥꯝ ꯂꯨꯕ ꯍꯥꯏꯒꯗ꯭ꯔꯥ ꯑꯗꯨꯝ ꯌꯦꯟꯗꯝ ꯑꯃꯅ ꯑꯗꯨꯝ ꯌꯥꯝ ꯆꯥꯕ ꯀꯥꯟꯗ ꯑꯗꯨꯝ ꯈꯪꯕ ꯑꯣꯏꯕꯅꯦ
ꯑꯗꯨꯒ ꯁꯤꯁꯇꯔꯅ ꯌꯥꯝ ꯃꯔꯨꯏꯅ ꯈꯪꯒꯗꯕ ꯑꯃꯅ ꯂꯦꯠꯀꯤ ꯇꯨꯋꯠ ꯂꯣꯡꯒꯤ ꯇꯨꯏꯠ ꯀꯥꯏꯅꯒ ꯂꯩꯗꯅ ꯁꯤꯁꯔꯤ ꯇꯝꯕꯗꯁꯨ ꯌꯥꯎꯔꯝꯒꯅꯤ ꯈꯜꯂꯤ ꯀꯩꯅꯣꯗ ꯑꯗꯨꯁꯨ ꯑꯗꯨꯝ ꯈꯪꯖꯤꯟꯕꯤꯌꯣ ꯍꯥꯏꯗꯤ ꯑ ꯑꯗꯨꯝꯕ ꯑꯩꯈꯣꯏꯒꯤ ꯇꯥꯏꯝꯗ ꯑꯣꯟꯕ ꯑꯗꯒꯤ ꯗꯥꯏꯔꯦꯛꯁꯟ ꯇꯥꯛꯄ ꯈꯣꯠꯄ ꯃꯌꯥꯝ ꯂꯩꯗꯅꯀꯣ
ꯍꯣꯏ
ꯇꯥꯏꯝ ꯌꯣꯟꯕ ꯑꯗꯨꯝꯕ ꯑꯗꯨꯁꯨ ꯑꯗꯨꯝ ꯃꯊꯧ ꯇꯥꯕꯅꯦꯅ ꯈꯜꯂꯦ ꯑꯦꯛꯖꯥꯝꯅꯤꯅꯗꯤ ꯑꯗꯨꯝ ꯃꯤꯅꯁꯨ ꯑꯗꯨꯝ ꯑꯗꯨ ꯂꯣꯏ ꯃꯔꯨ ꯑꯣꯏꯅ ꯈꯟꯅꯕꯅꯦꯕꯀꯣ
ꯎꯝ
ꯑꯗꯨꯃꯁꯨ ꯑꯗꯨꯝ ꯁꯤꯁꯇꯔꯅ ꯑꯗꯨꯝ ꯍꯟꯖꯤꯟꯕꯤꯌꯣ ꯍꯥꯏꯇꯥꯔꯦꯅꯦꯀꯣ
ꯍꯣꯏ
ꯌꯥꯝ ꯃꯔꯨ ꯑꯣꯏꯕꯅꯤ
ꯑꯗꯨ ꯑꯩꯁꯦ ꯁꯤꯒꯨꯝꯕ ꯕꯨꯛ ꯅꯠꯇꯕ ꯀꯔ ꯁꯒꯨꯝꯕ ꯐꯤꯛꯁꯟꯒꯨꯝꯕ ꯑꯇꯣꯞꯄꯔꯕ ꯄꯥꯅꯤꯡꯕꯗꯨꯣ
ꯑ ꯎꯝ ꯑꯗꯨ ꯌꯥꯏ ꯁꯤꯁꯇꯔ ꯑꯣ ꯁꯤꯁꯇꯔꯅ ꯑꯗꯨꯁꯨ ꯄꯥꯕ ꯌꯥꯏ ꯀꯩꯁꯨ ꯀꯥꯏꯗꯦ ꯑꯗꯣ ꯑꯩ ꯋꯥꯈꯜꯗꯗꯤ ꯁꯤꯁꯇꯔ ꯀꯩꯅꯣꯒꯨꯝꯕ ꯑꯣꯏꯅ ꯄꯥꯑꯣ ꯑ ꯃꯦꯒꯥꯖꯖꯤꯟꯒꯨꯝꯕꯒꯋꯥ ꯑꯦꯛꯖꯥꯝꯒꯤ ꯑꯣꯏꯅ ꯑꯦꯛꯖꯥꯝꯒꯤ ꯑꯣꯏꯅ ꯄ꯭ꯂꯁ ꯄꯣꯏꯟꯠ ꯍꯥꯏꯔꯒꯗꯤ ꯃꯦꯒꯥꯖꯤꯟꯒꯨꯝꯕ ꯃꯂꯤ ꯀꯩꯅꯣꯒꯨꯝꯕ ꯊꯣꯛꯄ ꯌꯣꯖꯅꯥ ꯀꯥꯏꯅꯒ ꯂꯩꯗꯅꯀꯣ ꯑꯗꯨꯝꯕꯣꯏꯅ ꯄꯥꯋ ꯁꯤꯁꯇꯔ ꯀꯩꯒꯤꯅꯣ ꯍꯥꯏꯇꯥꯔꯒꯗꯤ ꯀꯦꯔꯦꯟ ꯑꯦꯐꯤꯌꯔꯁ ꯍꯥꯏꯁꯤꯗꯤ ꯑꯦꯅꯤꯊꯤꯡ ꯀꯦꯟ ꯑꯦꯛꯁ ꯍꯥꯏꯇꯥꯔꯦ ꯑꯗꯨꯅꯦꯀꯣ
ꯍꯣꯏ
ꯑꯗꯨꯅ ꯁꯤꯁꯇꯔꯗꯁꯨ ꯍꯦꯟꯅ ꯑꯦꯋꯦꯔ ꯑꯣꯏꯍꯧꯅꯕ ꯈꯣꯠꯍꯧꯅꯕ ꯑꯗꯨꯃꯥꯏꯅ ꯑꯣꯏꯅ ꯃꯥꯜꯂꯤꯒꯤꯅꯤ ꯈꯪꯗꯦ ꯀꯩꯅꯣꯒꯤꯅꯤ ꯈꯪꯗꯦ ꯑꯗꯨꯝ ꯍꯌꯦꯡ ꯀ꯭ꯂ꯭ꯂꯥꯁ ꯄꯣꯏꯟ ꯑꯣꯏꯅꯕ ꯍꯥꯏꯇꯥꯔꯦꯅꯦꯀꯣ
ꯎꯝ
ꯑꯗꯨ ꯑꯗꯨꯃꯥꯏꯅ ꯑꯣꯏꯅ ꯄꯥꯕꯤꯌꯣ ꯑꯗꯨꯅꯁꯨ ꯍꯦꯟꯅ ꯏꯁꯇꯔꯗ ꯅꯨꯡꯉꯥꯏꯒꯅꯤ ꯍꯥꯏꯇꯥꯔꯦ ꯏꯁꯇꯔ ꯍꯣꯏꯒꯤ ꯑꯦꯛꯖꯥꯝꯒꯤ ꯑꯣꯏꯅꯗꯤꯀꯣ ꯑꯗꯨ ꯄꯥꯕꯒꯤ ꯀꯥꯟꯅꯕꯁꯨ ꯌꯥꯝꯅ ꯂꯩꯕꯅꯦ ꯍꯥꯏꯇꯥꯔꯦꯅꯦ
ꯆꯨꯝꯃꯦ ꯆꯨꯝꯃꯦ
ꯆꯥꯛꯂꯝꯗ꯭ꯔꯤꯕꯣ
ꯑꯁ ꯂꯥꯝꯃꯕꯅꯤꯅꯦ ꯍꯦꯟꯖꯥꯡꯒ ꯍꯥꯎꯕꯁꯤꯗ ꯑꯩꯗꯤ ꯉꯥꯏ ꯉꯝꯁꯤꯜꯂꯛꯇ꯭ꯔꯕꯅꯤꯅꯦ ꯑꯩ
ꯑꯃꯨꯛꯀ ꯂꯥꯝꯃꯔꯣꯏꯍꯦ ꯅꯪ ꯆꯥꯕ ꯇꯥꯝ ꯌꯧꯔꯗꯤ
ꯍꯥꯟꯅꯤꯡꯗꯨꯕꯨꯗꯤ ꯉꯥꯏꯕ ꯉꯝꯒꯤꯅꯤ ꯑꯗꯨꯕꯨ ꯆꯥꯕ ꯀꯥꯟꯗꯗꯤ ꯐꯖꯅ ꯆꯥꯥꯁꯟꯗꯧ ꯃꯥꯜꯂꯦ ꯍꯥꯎꯗꯣꯡ ꯍꯥꯎꯕꯅꯤꯗꯀꯣ
ꯎꯝ ꯌꯝꯆꯥꯎ ꯀꯣ
ꯎꯝ ꯌꯥꯝ ꯆꯥꯗꯣꯏꯅꯤ ꯅꯨꯡꯗꯥꯡꯒꯤ ꯍꯤꯟꯖꯡ ꯍꯥꯎꯋꯤ ꯁꯤꯁꯇꯔ ꯍꯣꯏꯁꯨ ꯈꯔꯥ
ꯍꯥ
ꯁꯤꯁꯠꯔ ꯍꯣꯏꯁꯨ ꯃꯍꯥꯎ ꯌꯦꯡꯅꯕ ꯇꯦꯁ ꯇꯧꯅꯕ ꯈꯠꯄꯤꯔꯛꯎꯔꯣ
ꯌꯥꯏꯌꯦꯅꯦ ꯞꯤꯌꯣ
ꯑꯣ ꯊꯥꯔꯛꯀꯦ ꯊꯥꯔꯛꯀꯦ ꯃꯤꯁꯇꯔ ꯑꯗꯨꯗꯤ ꯑꯩꯈꯣꯏ ꯂꯣꯏꯕ ꯀꯥꯟꯗ ꯊꯥꯔꯛꯀꯦꯀꯣ
ꯊꯕꯤꯌꯨ ꯊꯕꯤꯌꯨ